ꯍꯝ
ꯎꯝ
ꯀꯩꯅ
ꯈꯩꯅ
ꯁ
ꯁ
ꯁ
ꯆꯞ ꯃꯥꯟꯅꯩ ꯈꯨꯗꯤꯡ ꯇꯧꯔꯤ ꯍꯥꯏꯅꯣ
ꯆꯠ ꯁꯣꯡꯉꯦ ꯆꯥꯛ ꯊ ꯍꯅꯤ ꯍꯥꯏ
ꯑꯣ ꯈꯔ ꯉꯥꯡꯃꯨꯕ ꯅꯪꯁꯨ ꯁꯤꯗ ꯁꯤꯗꯅ ꯇꯨꯃꯤꯟꯅ ꯂꯩꯁꯤ ꯀꯩꯒꯤꯅꯣꯕ
ꯈꯪꯗꯦ
ꯁꯍꯤꯅꯦ ꯅꯪꯅꯤꯗ
ꯆꯨꯝꯗꯨꯣꯏꯅ
ꯀꯃ ꯑꯗꯨꯉꯣ
ꯅꯣꯡꯃ ꯀꯌꯥ ꯁꯥꯟꯅ ꯌꯥꯗꯣꯏꯅꯣ ꯑꯩ ꯃꯌꯥꯝ ꯂꯛꯇꯤꯡꯉꯝꯃꯣꯏꯌꯦ
ꯉꯥ ꯇꯔꯥ ꯑꯗꯨꯗꯤ ꯅꯪꯅꯁꯨ ꯑꯗꯨꯝ ꯋꯥ ꯉꯥꯡꯉꯛ ꯌꯥꯏꯌꯦ ꯑꯗꯨ ꯅꯪ ꯇꯨꯃꯤꯟ ꯇꯨꯃꯤꯟ ꯂꯩꯔꯤꯦ ꯁꯣꯛꯄꯗꯤ
ꯑ ꯅꯪ ꯑꯦ ꯐꯔꯤ ꯌꯥ
ꯀꯩꯒꯤ ꯅꯨꯡꯉꯥꯏꯇ꯭ꯔꯤꯕ
ꯑꯪ
ꯀꯩꯒꯤꯅꯣ ꯅꯨꯡꯉꯥꯏꯇꯦ ꯍꯥꯏꯁꯦ
ꯑꯣ
ꯎꯝ
ꯃꯤ ꯃꯉꯥ ꯃꯉꯥꯔꯁꯟ ꯇꯧꯕ
ꯑꯁ ꯑꯗꯨ ꯄꯥꯎ ꯍꯥꯏꯕ ꯅꯠꯇꯦ ꯀꯔꯤꯅꯣ ꯑꯩ ꯑꯗꯨꯝ ꯍꯥꯏꯔꯛꯀꯦ ꯍꯣꯔꯦꯟ ꯁꯤ ꯃꯔꯝꯗꯨꯗ ꯍꯪꯅꯦ ꯍꯥꯎ
ꯍꯥꯥ ꯅꯠꯇꯦ ꯍꯧꯖꯤꯛ ꯀꯟꯕꯅꯦ ꯑꯩꯅ ꯗꯨꯛ ꯀꯠꯄꯁ‌ꯦ ꯅꯪ ꯄꯥꯈꯠꯂꯤꯔꯥꯕ ꯅꯪꯅ ꯇꯧꯔꯤꯗ‌ꯣ
ꯀꯅꯤꯗ
ꯑꯈꯣꯏ ꯆ‌ꯦ ꯇꯧꯔꯝꯕꯩꯅꯤ ꯀꯩꯗꯧꯔꯒꯦ
ꯎꯝ
ꯀꯥꯏ ꯀꯣꯛꯀꯣꯛ ꯑꯃꯨꯛ ꯇꯧꯔꯤꯗꯨꯅ ꯅꯪ ꯋꯥ ꯉꯥꯡꯉ‌ꯣ ꯍꯥꯏꯕꯅꯤꯀꯣ ꯑꯩꯅ ꯍꯥꯏꯁꯦ ꯈꯔ ꯉꯥꯡꯉꯛꯄ ꯀꯩꯗꯧꯒꯦ ꯅꯪꯅ ꯍꯧꯔꯁꯨ ꯌꯥꯏꯌꯦ ꯋꯥꯔꯤꯁꯦ
ꯍ‌ꯣꯏꯌ‌ꯦ ꯆꯥꯛ ꯑꯝꯇ ꯂꯧꯔꯨꯒꯤꯒ‌ꯦ ꯃꯩꯁꯨ ꯃꯨꯠꯈꯔ ꯃꯥꯜꯂ‌ꯦ ꯀ ꯇꯥꯔꯝꯕ ꯇꯣꯝꯕꯤꯁꯨ
ꯃꯤꯅ ꯉꯥꯡꯏ ꯇꯥꯥꯎ
ꯑ
ꯏꯁꯩꯩ ꯁꯛꯂꯛꯑꯣ ꯌꯥꯝ ꯀꯥꯟꯅꯥ ꯂꯥꯡꯉꯛꯀꯅꯣ ꯀꯔꯤꯅ‌ꯣ ꯇꯤꯟ ꯃꯊꯛꯇ ꯅ‌ꯦꯠꯂ ꯆꯠꯄꯩ ꯇꯥꯏꯞ ꯇꯧꯔꯤꯗ‌ꯣ
ꯆꯠꯂꯤꯌꯦ ꯉꯥꯛ ꯊꯥꯕ ꯃꯥꯟꯗ꯭ꯔꯕꯣ
ꯃꯈ‌ꯣꯟ ꯌꯥꯝ ꯀꯟ ꯂꯥꯡꯉꯛꯀꯅꯨ ꯍꯥꯏꯕ ꯁꯤꯁꯦ ꯃꯊꯪꯗ ꯑꯃꯨꯛ ꯁꯥꯟꯅꯩ ꯋꯥꯔꯤꯁꯦ ꯇꯦꯛꯁꯇ ꯑꯃꯨꯛ ꯏꯕ ꯏꯗ‌ꯣꯏꯅꯦ ꯑꯥ
ꯗꯧꯅ ꯇꯣ
ꯑꯗꯨꯗꯤ ꯅꯪ ꯌꯥꯎꯔꯣꯏ ꯑꯗꯨꯅ ꯑꯩꯒꯤ
ꯎꯝ ꯅꯤꯡꯁꯤꯡꯒꯗ꯭ꯔꯣ ꯑꯩꯅ ꯁꯥꯟꯅꯩ ꯋꯥꯔꯤ ꯃꯌꯥꯝꯁ‌ꯦ ꯂ‌ꯣꯏꯅ
ꯑꯃꯨꯛ ꯇꯥꯗꯣꯏꯅꯦ
ꯔ‌ꯦꯀꯣꯔꯠ ꯇꯧꯔꯤꯔꯣ
ꯅꯠꯇ‌ꯦ ꯃꯣꯏꯅ ꯑꯗꯨꯝ ꯄꯤꯔꯛꯀꯅꯤ
ꯑꯣ ꯑꯩꯗꯤ ꯔ‌ꯦꯀ‌ꯣꯔꯗ ꯁꯨ ꯇꯧꯔꯕꯔꯥ ꯁꯤꯅꯤ
ꯌꯥꯝ ꯀꯟꯅꯥ ꯂꯥꯉꯛ ꯀꯅꯦ ꯍꯥꯌꯔꯒꯥ ꯇꯧꯔꯤꯁꯦ ꯌꯦꯎ
ꯆꯥꯛ ꯊꯣꯡꯕꯁꯨ ꯂꯦꯅ ꯅꯨꯡꯉꯥꯏꯔꯣꯏꯗꯤ ꯍꯥꯏꯕꯅꯤꯀꯣ
ꯀꯣꯜꯂꯤ ꯃꯈꯣꯟ ꯊꯣꯛꯇꯗꯤ ꯌꯥꯗꯧꯔꯕꯣ ꯆꯥꯛ ꯊꯣꯡꯕꯁꯦ
ꯌꯥꯗꯦ
ꯌꯥꯕꯥꯅꯦ ꯅꯪꯗꯤ ꯊꯨꯡꯉꯥꯎ ꯅꯤꯅ
ꯅꯪ ꯂꯩꯔ ꯈꯪꯗ ꯈ ꯉꯥꯎꯔꯤꯁꯦ
ꯋꯥ ꯖ ꯅꯥꯪꯁꯨ ꯈꯔꯥ ꯈꯔꯥ ꯉꯪꯑꯣ ꯀꯣ ꯁꯨꯝ ꯁꯧꯔꯛ ꯀ ꯑꯣꯏꯅꯤ ꯌꯦꯎ
ꯌꯥꯗꯕ꯭ꯔꯣ ꯑꯩꯅꯁꯨ ꯉꯥꯡꯉꯣꯏꯔ ꯉꯁꯥꯏꯒꯤ ꯋꯥꯔ ꯑꯩ ꯑꯗꯨꯝ ꯉꯥꯡꯅꯣꯏꯗꯣꯏꯅ
ꯑ ꯉꯥꯡꯉꯝꯃꯅꯤ ꯉꯥꯡꯉꯝꯃꯅꯤ
ꯌꯥꯅꯤ
ꯅꯆꯤꯟ ꯃꯥꯅ ꯁꯨꯒꯥꯏꯗꯣꯏꯅꯦ
ꯑꯁꯦꯪꯕꯒꯤ
ꯎꯝ
ꯑꯗꯨꯁꯨ ꯅꯪ ꯃꯛꯅ
ꯑꯩꯅ ꯁ꯭ꯋꯥꯏꯗꯗꯤ ꯅꯪ ꯃꯤ ꯀꯧꯕꯒ ꯇꯧꯔꯅꯤꯦꯔꯣ
ꯀꯔꯤ
ꯃꯤ ꯃꯨꯀꯣꯒꯦꯔꯕ
ꯑꯦꯁ
ꯅꯪꯒꯤꯗꯤ ꯃꯤ ꯋꯥꯇꯦ
ꯎꯝ ꯅꯪꯒꯨꯝꯕ ꯃꯥꯜꯂꯨꯔꯕ
ꯅꯪ ꯅꯪ ꯃꯤ ꯋꯥꯄ꯭ꯔꯥ ꯍꯥꯏꯁꯦ ꯃꯦꯁꯦꯁ ꯌꯥꯝ ꯃꯦꯁꯦꯁꯀ ꯃꯌꯥꯝ ꯊꯥꯔꯛꯏꯗꯨꯗꯤ ꯑꯥꯏ ꯖꯤ ꯗ
ꯋꯥꯠꯂꯦ ꯑꯩꯒꯤ ꯀꯅꯥꯝ ꯂꯩꯇꯦ
ꯎꯝ
ꯁꯪꯁꯥꯔꯁꯤꯗ ꯀꯩꯒꯤꯩꯅ ꯍꯥꯏꯕꯗ ꯄꯤꯁꯛ ꯄꯤꯛꯅ
ꯁꯤꯟ ꯅꯝꯕꯔ ꯋꯥꯟ ꯄꯨꯟꯁꯤꯁꯤꯗ ꯀꯋꯥ ꯑꯃ ꯑꯃꯇ ꯆꯥꯖꯒꯦ ꯇꯧꯕꯗꯣ
ꯇꯉꯕꯣꯏ ꯅꯪ ꯇꯧꯗꯧꯕ
ꯅꯪ ꯇꯧꯕꯅꯥ ꯄꯛꯆꯗꯧꯅꯦ ꯅꯪ ꯀ꯭ꯋꯥꯗ ꯆꯥꯗꯔꯤꯅꯦ
ꯆꯥꯎ ꯍꯤꯏꯔꯣ ꯆꯋꯥꯎ ꯍꯥꯏꯗꯦ ꯆꯥꯗꯣꯏꯅꯦ
ꯎꯝ ꯅ ꯀꯌꯥꯇꯣ ꯇꯁꯦꯒꯒꯦ ꯍꯥꯟꯅ ꯈꯔ ꯈꯔ ꯁꯥꯡꯅ ꯂꯩꯀꯥꯟꯗꯨꯗ
ꯑ ꯀꯂꯛ
ꯍꯣꯏꯅꯤ ꯀꯂꯦ ꯀꯦ ꯅꯣꯡ ꯅ ꯅꯥꯔꯨꯝ ꯊꯦꯡꯕꯗꯣ
ꯎꯝ ꯀꯂꯥꯜ ꯇꯥꯅꯥ ꯅꯪ ꯇꯧꯔꯤꯗꯤ
ꯑꯗꯩ ꯑꯩꯗꯤ ꯅꯪꯒꯤꯕꯤꯞ ꯐ꯭ꯔꯦꯅꯦ
ꯎꯝ ꯆꯨꯝꯗꯣꯏꯅꯤ
ꯑ ꯀꯅ ꯍꯥꯏ ꯃꯥꯁꯤꯅ ꯇ ꯑꯥ
ꯑꯥ
ꯀꯅꯥ ꯃꯥ ꯆꯔ ꯇꯧꯂꯣ
ꯑꯂꯨ ꯑꯁꯥꯕꯁꯨ ꯊꯣꯡꯒꯦꯗ
ꯇꯥꯅꯤꯡꯅꯤꯡꯗꯦ ꯎꯝ
ꯎ ꯃꯩꯈꯨꯖꯤꯗꯤ ꯈꯂ
ꯂ‌ꯎꯋꯥꯏ ꯇꯥꯗ꯭ꯔꯣ ꯎꯝ
ꯑꯣ
ꯅꯅꯥ ꯑꯗꯣ ꯈꯨꯝꯃꯨꯅꯨ
ꯀꯏꯅꯣ
ꯁꯤꯛꯅꯥꯡꯅ ꯄꯪꯅ ꯆꯠꯂꯗꯅ ꯍꯥꯏꯕ꯭ꯔ ꯀꯩꯅ‌‌ꯣꯝ ꯍꯥꯏꯗꯥꯏꯅꯦ ꯑ ꯍ‌ꯌ‌ꯦꯟ ꯀꯩꯅ‌ꯣ ꯑꯃ
ꯑꯦꯗ ꯂꯧ ꯃꯥ ꯄꯦ ꯍꯥꯏꯔ ꯋꯥꯅꯦ
ꯅ ꯁꯛꯅꯦꯅ ꯁꯤꯛꯅꯥꯅ ꯄꯪꯅꯥ ꯆꯠꯂꯗ ꯅ ꯀꯩꯅꯣꯝ ꯍꯥꯏꯕꯗꯣ
ꯈꯪꯗ‌ꯦꯗ
ꯎꯝ ꯈꯨꯒꯨꯂꯥꯒꯤ ꯈꯨꯒꯨꯂꯥꯒꯤ ꯀꯣꯔꯤꯌꯥ ꯈꯣꯡꯒ ꯂꯥꯏ ꯁꯨꯔꯕ ꯂꯥꯏꯔꯕ ꯑꯉꯥꯡ ꯃꯥꯂꯦ ꯇꯧꯕꯩꯗꯣ ꯅꯁꯛꯅꯤꯅ ꯁꯛ ꯡꯅ ꯄꯪ ꯅ ꯆꯠꯂꯗꯅ ꯍꯥꯏꯕꯀꯩꯝ ꯍꯥꯏꯕꯅꯤ
ꯏꯡꯅ ꯐꯖꯩ
ꯍꯣꯏꯅꯦ ꯉꯁꯥꯏꯗꯁꯨ ꯁꯛ ꯑꯁꯥꯏꯗꯁꯨ ꯍꯥꯏꯅꯍꯧꯏ ꯎ
ꯎꯝ ꯎ ꯀ ꯅꯨꯄꯤꯗ ꯌꯥꯕ ꯂꯛꯅꯗꯥꯥꯏꯅꯦ
ꯂꯝꯕꯤꯗꯁꯨ ꯍꯥꯏꯅ ꯍꯩꯌꯦꯦ
ꯎꯝꯅꯨꯄꯤꯅꯖꯝ ‌‌ꯌꯥꯝ ꯂꯥꯛꯅꯗꯥꯏꯅ‌ꯦ
ꯎꯝ ꯃꯤ ꯅꯨ ꯄꯥꯒꯗꯥꯏꯃꯦꯖꯁ ꯊꯥꯔꯛꯄ ꯗ‌ꯣ
ꯑꯗꯨꯗꯤ ꯑꯩꯅ ꯊꯥꯜꯂꯛꯄ ꯅꯠꯇꯦ
ꯑꯩ ꯂꯪꯅꯕꯗꯤ ꯑꯩ ꯂꯪꯅꯍꯜꯂꯛꯄ꯭ꯔꯣ ꯂꯪꯅꯔꯛꯣ ꯂꯛꯅꯔ‌ꯒꯥꯏ
ꯎꯝ ꯑꯣꯏꯗꯣꯏꯅꯤ
ꯎꯝ ꯑꯣꯏꯅꯤ ꯅꯪ ꯄꯨꯡꯍꯣꯏ ꯑꯣꯏꯅꯤ
ꯑꯥꯎ
ꯏꯔꯨ ꯈꯒꯠꯂꯨꯖꯧ ꯏꯂꯨꯖꯔꯕꯣ
ꯂꯨꯖꯔꯦ
ꯀꯩ ꯅꯨꯃꯤꯠꯅꯣ ꯉꯁꯤꯗꯤ ꯍꯩꯅꯕ꯭ꯔꯣ ꯄꯅꯨꯡꯃꯨ ꯅꯨꯡꯉꯥꯏꯇꯔ ꯃꯥꯜꯂꯤꯗꯥ
ꯎꯠꯇꯦ ꯑꯩ ꯉꯔꯥꯡꯗꯤ ꯅ ꯅꯪꯅ ꯃꯪꯗꯥ ꯎꯔꯝꯃꯤ ꯉꯁꯤꯁꯨ ꯎꯏ
ꯏꯃꯥꯏꯅꯨ ꯑꯩꯕꯨ
ꯈꯪꯗꯦ ꯅꯪꯗꯤ ꯑꯗꯨꯝ ꯑꯣꯏꯌꯦ ꯑꯗꯨ ꯍꯟꯗꯛ ꯏꯇꯥꯎ ꯇꯥꯎꯅꯤ ꯏꯖꯠ ꯆꯠꯄ ꯃꯑꯣꯡ ꯇꯧꯕꯗꯨ ꯇꯧꯋꯤ
ꯑꯅꯤꯃꯛ
ꯍꯣꯏ ꯂꯝꯒꯥꯁꯤ ꯀꯔꯥꯏ ꯈꯪꯗꯦ ꯄꯡꯆꯠꯇ ꯆꯠꯂꯦ ꯑꯗꯨꯁꯨ ꯑꯩꯅ ꯄꯨꯏꯅꯦꯅ ꯇꯧꯔꯤꯅꯪ ꯅꯤꯡꯁꯤꯡꯗꯦ ꯑꯩ ꯁꯨꯃꯥꯏ ꯇꯧꯕ ꯃꯥꯡꯗꯤ ꯁꯨꯡꯅꯤꯡ ꯅꯤꯡꯁꯤꯡꯗꯦ ꯀꯣꯛꯇ ꯂꯩꯔꯒ ꯂꯤꯊꯣꯛꯄ ꯍꯩꯇꯦꯕ
ꯀꯃꯥꯏꯅ ꯇꯧꯃꯤꯅꯣ ꯎꯅꯔꯝꯃꯤꯔꯥ ꯀꯣꯏꯕ ꯆꯠꯂꯝꯃꯤꯔ
ꯃꯤꯅꯤꯠ ꯅꯤꯄꯥꯥꯟ ꯐꯥꯔꯦ
ꯄꯥꯗꯅ ꯂꯩꯍꯦ
ꯑꯩꯗꯣ ꯆꯥꯛꯇꯣ ꯑꯝꯇꯦ ꯂꯣꯏꯁꯤꯟꯒꯦ ꯈꯨꯕꯥꯗꯣ ꯆꯦꯠꯊ ꯆꯦꯠꯊ ꯌꯦꯡ ꯂꯩꯔꯦ ꯆꯥꯛ ꯂꯥꯝꯃ ꯃꯥꯜꯂꯦ ꯐꯣꯟ ꯋꯥꯔꯤ ꯁꯅꯥ ꯂꯩꯅ ꯆꯩꯔꯛꯀꯅꯤ ꯑꯂꯨ ꯃꯀꯨ ꯈꯣꯛꯏ ꯏꯟꯖꯥꯡ ꯁꯣꯛ ꯇꯧꯒꯦ ꯍꯥꯏꯗꯅ ꯒ꯭ꯔꯣꯡꯒ꯭ꯔꯥꯡ ꯒ꯭ꯔꯣꯡꯒ꯭ꯔꯥꯡ ꯇꯧ ꯁꯨ ꯅꯨꯡꯉꯥꯏꯇꯕꯗꯨꯗ ꯑꯩꯗꯨ ꯇꯨꯃꯤꯟ ꯂꯩꯔꯕ
ꯂꯩꯅꯤ ꯂꯩꯅꯤ ꯅꯦꯠꯇꯣ ꯂꯣꯏꯁꯜꯂꯝꯒꯅꯨ
ꯆꯥꯛꯇꯥꯔꯝꯕ ꯄꯣꯝꯕꯤꯁꯨ ꯍꯧꯖꯤꯛ ꯂꯣꯏꯅ ꯃꯉꯥꯃꯨꯛ ꯁꯥꯟꯅ ꯊꯣꯛꯄ ꯌꯥꯕ꯭ꯔꯣ
ꯌꯥꯏ ꯅꯪ ꯁꯪꯉꯒꯗꯤ
ꯑꯩꯗꯣ ꯆꯥꯛ ꯂꯣꯏꯒꯤꯒꯦ ꯆꯥꯛ ꯆꯥꯕ ꯇꯣꯛꯑꯒ ꯀꯣꯂꯨ ꯈꯛ ꯐꯦꯡꯕ ꯂꯣꯏꯔꯀꯥꯟꯗ ꯇꯔꯥꯔꯛ ꯁꯥꯟꯅꯔꯁꯤ ꯄꯨꯡꯒꯥꯏ ꯑꯝ ꯃꯇꯝ ꯄꯤꯔꯒꯦ ꯅꯪꯒꯤ
ꯇꯨꯝꯅꯤꯡꯉꯦ ꯈꯣꯠꯂꯦ ꯇꯧꯔꯣ ꯑꯗꯨꯗꯨꯒ
ꯇꯨꯝꯅꯤꯡꯉꯒꯅ ꯇꯨꯝꯊꯣꯛꯀꯅꯤ ꯀꯩꯅꯣ
ꯅꯦꯠ ꯈꯥꯛꯎꯀꯣ ꯑꯩꯅ ꯍꯥꯏꯁꯤꯅꯤ
ꯂꯣꯏꯒ꯭ꯔꯅꯤ ꯑꯗꯨꯗꯤ ꯉꯍꯥꯛ ꯂꯩꯔꯒ
ꯅꯌꯥ ꯀꯥꯎꯁꯟꯒꯦ
ꯃꯉꯥꯔꯛ ꯁꯥꯟꯅꯕ ꯂꯣꯏꯔꯥ ꯂꯣꯏꯔꯗꯤ ꯀꯩꯁꯨ ꯀꯥꯏꯗꯦ ꯀꯩꯗꯩꯅꯣ
ꯑꯗꯨꯃ ꯃꯇꯨꯡ ꯂꯣꯏꯌꯣ ꯂꯣꯏꯒꯦꯁꯨ ꯂꯣꯏꯌꯣ
ꯑꯗꯨꯅꯦ ꯍꯣꯔꯦꯟ ꯄꯨꯡ ꯑꯃ ꯑꯃꯒꯤ ꯃꯃꯥꯡꯗ ꯁꯥꯟꯅ ꯊꯣꯛꯑꯁꯦ ꯑꯗꯨꯒ ꯂꯣꯏꯁꯤꯟꯒ꯭ꯔꯁꯤ
ꯎꯝ ꯀꯌꯥꯝ ꯀꯨꯏ ꯆꯪꯗꯣꯏꯕꯅꯪ
ꯁꯤꯔꯣ
ꯅꯠꯇꯦ
ꯀꯔꯤ
ꯅꯪ ꯊꯧ ꯇꯣꯏꯗꯣ ꯎꯝ
ꯄꯨꯡ ꯀꯌꯥ ꯇꯥꯏ ꯍꯧꯖꯤꯛ
ꯃꯥꯄꯟ ꯃꯈꯥꯏ
ꯇꯔꯥ ꯃꯈꯥꯏ ꯇꯔꯥꯃꯥꯊꯣꯏ ꯑꯗꯨꯋꯥꯏꯗ ꯂꯨ ꯂꯣꯏꯔꯅꯦ
ꯆꯥ ꯇꯣꯞꯄꯗ ꯀꯣꯂꯤ ꯐꯦꯡ ꯕꯗꯤꯏ ꯀꯩꯗꯩ
ꯎ ꯂꯣꯏꯗ꯭ꯔꯥ ꯂꯣꯏꯗ꯭ꯔꯦ
ꯁꯤ ꯂꯣꯏꯗ꯭ꯔꯗꯤ ꯅꯪ
ꯑꯗꯣ ꯑꯩ ꯍꯤꯟꯖꯤꯟꯗ ꯅꯠꯇꯕ ꯑꯩꯗꯣ ꯃꯦꯆꯤꯟ ꯅꯠꯇꯕ ꯑꯗꯨꯣꯏꯅꯦꯕ
ꯃꯦꯆꯤꯤꯟꯗꯨꯗꯁꯨ ꯀꯨꯏꯗꯧ ꯅꯠꯇꯦ ꯆꯥꯛ ꯊꯣꯡꯕꯕꯨ ꯆꯥꯛ ꯊꯣꯡꯕꯕꯨ ꯀꯌꯥꯝ ꯀꯨꯏ ꯆꯪꯒꯦ
ꯄꯁ ꯍꯥ
ꯆꯥꯛ ꯊꯣꯡꯕꯕꯨ ꯈꯨꯠ ꯆꯪꯕ꯭ꯔꯣ ꯃꯌꯦꯛ ꯆꯪꯕ꯭ꯔꯣ ꯅꯨꯡꯇꯤ ꯆꯥꯛ ꯊꯣꯡꯕꯕꯨ ꯃꯌꯦꯛ ꯆꯪꯕ꯭ꯔꯣ ꯎꯝ ꯍꯣꯏ ꯊꯝꯃꯦ ꯊꯝꯃꯦ ꯉꯥꯏꯍ ꯂꯩ ꯇꯧꯔꯒꯦ
ꯊꯣꯛꯄ ꯌꯥꯒꯗꯧ ꯃꯥꯜꯂꯦ
ꯍꯣꯏ ꯍꯣꯏ ꯂꯩ ꯋꯥꯗꯦ ꯇ ꯊꯃꯦ ꯊꯃꯦ
ꯊꯥꯎ